ꯑꯩ ꯉꯥꯡꯉꯤ ꯇꯥꯕꯔꯣ
ꯇꯥꯏ ꯇꯥꯏ ꯇꯥꯔꯕ ꯌꯦꯡꯉꯣ
ꯇꯥꯏ ꯇꯥꯏ ꯀꯩ ꯃꯊꯦꯟ ꯆꯥꯔꯕ
ꯂꯐꯨ ꯊꯔꯣꯏꯔꯣꯂꯦꯗ ꯅꯣꯏꯗꯦ
ꯑꯩꯈꯣꯏꯒꯤ ꯁꯧꯒꯔꯤ ꯑꯃꯒ ꯁꯥꯛ ꯑꯃꯒ ꯆ ꯈꯪꯗꯦꯗ
ꯅꯣꯡꯅ ꯁꯨꯗ꯭ꯔꯣ
ꯅꯣꯡ ꯍꯥꯏꯔꯣ
ꯑꯣ
ꯅꯣꯡ ꯁꯨꯗꯦ ꯍꯛꯆꯥꯡꯁꯦ ꯌꯥꯝ ꯃꯪꯉꯝꯃꯤꯅ ꯍꯤꯞꯄꯤꯈꯩ ꯈꯔ ꯐꯩ ꯍꯤꯞꯄꯒ ꯃꯤꯏꯁꯂꯤꯈꯩ ꯈꯔ ꯐꯩ꯫ ꯀꯥꯏꯗꯤ ꯑꯁ ꯍꯛꯆꯥꯡꯁꯦ ꯇꯨꯝꯗꯕ ꯀꯩꯅꯣꯝ ꯃꯪ ꯂꯩꯔꯤꯅꯤ ꯇꯨꯝꯕ ꯋꯥꯠꯄꯩꯔ ꯀꯩꯅꯣ ꯉꯔꯥꯡ ꯅꯨꯡꯗꯥꯡ ꯉꯣꯟꯁꯨ ꯑꯗꯨꯝ ꯇꯨꯝꯗ꯭ꯔꯦ ꯅꯣꯡꯉꯥꯜꯂꯝꯗꯥꯏ ꯄꯨꯡ ꯉꯥꯏꯍꯥꯛ ꯄꯨꯡ ꯑꯃ ꯑꯅꯤꯁ ꯇꯨꯝꯃꯦ
ꯇꯨꯝꯁꯤꯠ ꯐꯥꯔ ꯑꯩꯁꯤꯅꯤꯅꯦ
ꯉꯥꯏꯍꯥꯛꯇꯨꯝꯗꯗꯤ ꯅꯪꯁꯣꯝ ꯑꯥꯗ ꯂꯧ ꯆꯠꯂꯤꯅꯦ ꯍꯥꯏꯗꯅ ꯐ
ꯆꯠꯇꯨꯅꯦ
ꯑꯗꯨꯝ ꯉꯥꯛꯇ ꯉꯥꯏꯍ ꯇꯨꯝꯍꯧꯗ꯭ꯔꯗꯤ ꯍꯜꯂꯛꯑꯒ ꯐꯣꯟ ꯇꯧꯒꯦꯗꯖꯃꯣ
ꯍꯜꯂꯛꯑꯒ ꯅꯨꯡꯗꯥꯡ ꯅꯨꯡꯗꯥꯡ ꯊꯦꯡꯗ꯭ꯔꯤꯉꯩꯗ ꯑꯩꯒꯤ ꯂꯣꯏꯁꯤꯟꯕ ꯌꯥꯕ ꯑꯩ ꯑꯍꯨꯝ ꯃꯔꯤ ꯁꯨꯔꯕꯅꯤ
ꯑꯍꯨꯝ ꯃꯔꯤ ꯁꯨꯨꯔꯦ ꯍꯥꯏꯗꯤ ꯑꯍꯨꯝ ꯃꯔꯤꯗꯪ ꯋꯥꯠꯂꯤ ꯌꯥꯔꯣ
ꯃꯇꯦꯛ ꯍꯧꯗ ꯉꯥꯏꯔꯤꯕ
ꯌꯥꯒꯗꯔꯥ ꯑꯗꯨꯕꯣ
ꯅꯪꯕꯨꯗꯤ ꯌꯥꯏꯗꯦ
ꯉꯁꯤ ꯅꯠꯇꯔꯣ ꯂꯣꯏꯗꯨꯏꯁꯦ
ꯀꯔꯤ
ꯉꯁꯤ ꯅꯠꯇ꯭ꯔ ꯂꯣꯏꯗꯣꯏꯁꯦ
ꯎꯝ
ꯅꯪ ꯅꯨꯡꯉꯗ꯭ꯔꯣ
ꯅꯪ ꯅꯪꯕꯅꯤꯗ ꯅꯪꯕꯗꯤ ꯐꯖꯅ ꯋꯥꯔꯤ ꯁꯥꯟꯅꯗ ꯄꯨꯡ ꯑꯃꯗ ꯀꯣꯜ ꯇꯔꯨꯛꯅꯦꯕ ꯌꯥꯏꯁꯤꯀꯣ ꯍꯠꯇ ꯁꯤ ꯃꯇꯦꯛ ꯃꯇꯦꯛ ꯌꯥꯗꯕ ꯈꯣꯠꯇꯕ ꯇꯧꯕꯒꯤ ꯉꯥꯏꯅꯕꯒꯤ ꯈꯨꯣꯜ ꯃꯉꯥ ꯍꯥꯏꯔꯣꯕ
ꯎꯝ
ꯑꯍꯨꯝ ꯄꯨꯡ ꯑꯍꯨꯝ ꯃꯈꯥꯏꯃꯨꯛꯇꯩꯗꯤ ꯂꯣꯏꯕ ꯉꯝꯕꯅꯦ ꯑꯗꯨꯗꯤ ꯄꯨꯡ ꯅꯤꯄꯥꯟ ꯇꯔꯦꯠ ꯆꯧꯔꯦ ꯈꯜꯂꯣ ꯄꯥ ꯃꯄꯜ ꯇꯔꯥ ꯄꯨꯡ ꯇꯔꯥ ꯃꯈꯥꯏ ꯁ꯭ꯋꯥꯏ ꯂꯣꯏꯔꯦꯗ꯭ꯔꯣ
ꯑꯥꯉꯥꯒꯤ ꯄꯪꯈꯥꯏꯕ ꯑꯣꯏꯅ꯫
ꯀꯦ꯫
ꯑꯔꯖꯦꯟꯇꯤꯅꯥꯒꯤ ꯄꯣꯟ ꯉꯥꯏꯕ ꯑꯣꯏꯅ꯫
ꯎꯝ ꯎ ꯄꯣꯏꯗꯤ ꯄꯣꯛꯍꯟꯅꯤꯡꯕꯅꯦ ꯍꯣꯔꯦꯟꯗꯤ ꯍꯣꯏ꯫
ꯑꯗꯨꯅꯦ ꯑꯩ ꯏꯁꯇꯦꯇꯁꯇꯗꯤ ꯀꯥꯍꯟꯅꯤꯡꯕꯒꯤ ꯃꯑꯣꯡꯗꯗꯤ ꯊꯝꯕ ꯌꯥꯏ ꯑꯗꯨꯇꯥꯁꯨ꯫ ꯊꯝꯃꯣꯏ ꯃꯅꯨꯡꯗꯨꯗꯤ ꯄꯨꯍꯟꯅꯤꯡꯉꯤꯕꯅꯤꯗꯣ
ꯃꯥꯅꯦ ꯑꯩꯈꯣꯏꯅ ꯁꯞꯄꯣꯔꯠ ꯇꯧꯔꯒ ꯃꯣꯏ ꯄꯣ ꯄꯨꯅꯕ
ꯑ
ꯑꯩꯈꯣꯏ ꯁꯞꯄꯣꯔꯠ ꯇꯧꯕ ꯈꯨꯗꯤꯡ ꯁꯨꯝ ꯄꯣꯛꯈꯠꯂꯛꯄꯁꯤꯗꯀꯣ
ꯏꯁꯄꯦꯟ ꯍꯥꯏꯔꯦ ꯄꯣꯛꯔꯦ ꯏꯁꯄꯦꯟꯒꯤ ꯐ꯭ꯔꯥꯟꯁ
ꯊ
ꯈꯪꯗꯦ ꯑꯩꯊꯒꯤ ꯑꯩꯈꯣꯏ ꯏꯌꯥꯝꯕ ꯃꯍꯔꯗꯣ ꯅꯨꯄꯤꯗꯣ ꯆꯥꯟꯗꯦꯜꯗꯒꯤꯅꯦꯕ ꯍꯥꯎꯗꯣ
ꯎꯝ
ꯃꯣꯏ ꯍꯥꯏꯗꯣꯛꯄꯗꯨ ꯀꯩꯅꯣ ꯑꯣꯏ ꯃꯥꯜꯂꯤ ꯅꯨꯄꯤꯗꯨꯒ ꯄꯨꯜꯂꯞ ꯆꯠꯈ꯭ꯔꯦꯗꯅ ꯃꯌꯨꯝꯗ ꯑꯗꯨꯝ ꯅꯨꯄꯤ ꯃꯌꯨꯝꯗ ꯑꯗꯨꯝ ꯅꯨꯄꯤꯗꯨꯒ ꯀꯩꯗꯨ ꯄꯨꯂꯞ ꯆꯪꯉꯑꯒ ꯃꯣꯏꯗ ꯅꯨꯄꯤꯗꯨꯗ ꯍꯥꯟꯅ ꯍꯪꯉ ꯅꯁꯥꯅ ꯌꯥꯕ꯭ꯔꯥ ꯌꯥꯗꯕ꯭ꯔꯅ
ꯃꯁꯤꯅ ꯍꯪꯕ ꯍꯥꯏꯇꯥꯔꯦ
ꯍꯣꯏ ꯌꯥꯏ ꯍꯥꯏꯔꯒꯅ ꯅꯨꯄꯤꯗ ꯑꯗꯨꯝ ꯌꯥꯏ ꯍꯥꯏꯔꯒꯅ ꯅꯨꯄꯤꯗ ꯑꯗꯨꯝ ꯄꯨ ꯂꯥꯛꯄ ꯑꯁꯤꯅ꯫ ꯌꯥꯗꯦ ꯍꯥꯏꯔꯒꯅ ꯅꯨꯄꯤꯗꯣ ꯊꯝꯂꯝꯝꯃꯒ ꯑꯗꯨꯝ꯫ ꯅꯨꯄꯥꯈꯩꯗꯨ ꯑꯗꯨꯝ ꯍꯜ ꯂꯥꯛꯄ꯫ ꯀꯩꯒꯕ ꯀꯔꯝꯕ ꯆꯠꯅꯕꯤꯅꯣ ꯃꯣꯏꯒꯤ ꯆꯠꯅꯕꯤ ꯑꯣꯏ ꯃꯥꯅ ꯅꯨꯄꯤꯒꯤ ꯍꯣꯏꯗꯨꯒꯤ꯫
ꯌꯥꯏ ꯑꯗꯨ ꯈꯪꯐꯝꯝ ꯊꯣꯛꯄꯅꯤ
ꯎꯝ
ꯑꯗꯨꯗ ꯑꯃꯨ ꯐꯔꯦ ꯃꯁꯛ ꯃꯁꯛ ꯃꯁꯛ ꯎꯔꯔꯕꯅ
ꯎꯗ꯭ꯔꯤꯌꯦ ꯀꯨꯃꯥꯏꯅ ꯇꯧꯕꯅꯣ ꯑꯩꯁꯨ ꯍꯟꯅꯕꯨ ꯌꯦꯡꯉꯨꯗꯦ ꯉꯁꯥꯏ ꯆꯦꯂꯑꯦꯅ ꯍꯥꯏꯕ ꯃꯥꯅꯦ
ꯑ
ꯑꯩꯈꯣꯏꯒꯤ ꯑꯩꯈꯣꯏ ꯃꯩꯇꯩꯗ ꯇꯥꯏꯞꯇ ꯂꯨꯍꯣꯡꯉꯣꯏꯗ ꯐꯪꯗꯦ ꯃꯣꯏ ꯀꯃꯥꯏꯅ ꯇꯧꯕ ꯐꯣꯡꯗꯣꯔꯤꯕꯅꯣ
ꯆꯁꯇ ꯍꯣꯗꯣ
ꯎꯝ
ꯃꯣꯏ ꯃꯣꯏ ꯑꯥꯗ ꯌꯥꯔꯒꯅ ꯃꯣꯏ ꯁꯔꯁ ꯆ ꯈꯣꯡꯉꯦ ꯀ꯭ꯂꯥꯁꯇ ꯍꯣꯡꯍꯜꯂꯒꯩꯇꯩꯗ ꯑꯃꯨꯛ ꯍꯣꯡꯕ ꯑꯗꯨꯃꯥꯏꯅ ꯇꯧꯅꯕꯅꯦ
ꯎ ꯍꯜꯂꯒ ꯑꯃꯛ
ꯎꯝ ꯑꯅꯤꯉꯣ ꯍ
ꯀꯃꯥꯏꯅꯧꯕ ꯍꯣꯡꯅ ꯑꯩꯅ
ꯆꯔꯆꯥꯥ ꯍꯣꯡꯅꯪꯉꯤꯕꯀꯣ ꯑꯗ
ꯎꯝ
ꯈꯨꯗꯣꯜ ꯀꯩ ꯁꯤꯔꯒ ꯃꯣꯏ ꯀ꯭ꯔꯤꯁꯅꯒ ꯂꯥꯏꯔꯤꯛ ꯄꯥꯔ ꯇꯧꯕꯗꯣ
ꯎꯝ ꯁꯤ ꯂꯣꯏꯔꯕ ꯃꯇꯨꯡꯗ ꯑꯃꯨꯛ ꯑꯅꯤꯔꯛ ꯇꯧꯕꯤꯗꯧꯔꯝꯅꯦ ꯑꯩꯁꯦ
ꯎꯝ ꯌꯥꯝꯗ꯭ꯔꯦ ꯀꯩꯅꯣ ꯄꯣꯏꯁꯜꯂꯛꯑꯅꯤ ꯀꯩꯅꯣ
ꯎꯝꯝ ꯁꯤ ꯇꯧꯕ ꯌꯥꯔꯦ ꯁꯤ ꯃꯇꯨꯡꯗ ꯑꯅꯤꯔꯛ ꯊꯔꯗꯤ ꯂꯣꯏꯔꯅꯤꯕ ꯑꯗ ꯍꯧꯖꯤꯛꯀꯤ ꯃꯣꯏꯒꯤ ꯍꯧꯗꯣꯛꯄ ꯅꯨꯄꯥꯗꯨꯗ ꯄꯥꯏꯗꯣꯏꯅꯦꯕꯀꯣ
ꯎꯝ
ꯁꯅꯦꯟꯗ
ꯎꯝ
ꯎꯝ ꯑꯩꯈꯣꯏꯒꯤ ꯉꯥꯏꯁꯨ ꯒꯤꯇꯔ ꯑ ꯄꯨꯔꯛꯒꯗ ꯄꯣꯠꯅꯤ ꯍꯩꯕ ꯌꯥꯎꯕ꯭ꯔ ꯑꯃꯗ ꯍꯩꯕ꯭ꯔꯣ ꯔꯣꯁꯟꯗꯣ
ꯅꯣꯏꯆꯦ ꯑꯩ ꯈꯛꯇꯅꯤ ꯐꯤ ꯉꯝ ꯈ꯭ꯔ
ꯑꯩ ꯀꯟꯅ ꯇꯝꯕꯅꯤ ꯍꯥꯏꯌꯨ ꯌꯥꯗꯣꯏꯅꯤ ꯃꯤꯇ ꯈꯥꯏ ꯃꯆꯥ ꯏꯁꯇ꯭ꯔꯤꯡ ꯃꯁꯥꯗꯣ ꯇꯠ ꯗꯍꯥꯟ
ꯏꯇ ꯏꯇꯈꯈꯤꯁꯤ ꯄꯍꯔꯤ ꯍꯥꯏꯨꯝ ꯇꯨꯝ ꯆꯪꯅ
ꯎꯝ ꯎꯝ ꯁꯨꯝꯃꯤ ꯑꯩꯅ ꯁꯨꯝ ꯃꯥꯏ ꯃꯥꯥꯏꯒꯤ ꯍꯩꯖꯕ ꯇꯦꯂꯦꯟ ꯎꯠꯂꯣꯅ ꯍꯥꯏꯕ ꯃꯇꯝꯗ ꯍꯩꯖꯕ ꯑꯝꯇ ꯂꯩꯇꯦ ꯍꯥꯏꯕ ꯑꯩꯈꯣꯏꯒꯤ ꯑꯣ ꯒꯤꯇꯔꯁꯤꯃ ꯄꯥꯏꯔꯒꯗꯤ ꯒꯤꯇꯔ ꯍꯥꯏꯐꯦꯠ ꯈꯣꯡꯉꯒ ꯎꯠꯄ ꯌꯥꯏꯕ
ꯀꯩꯁꯁꯨꯕꯠꯇ ꯂꯩꯅꯗꯤ ꯆꯕ ꯇꯨꯝꯕ ꯒꯦꯝ ꯁꯥꯟꯅꯕ
ꯑꯗꯨ ꯀꯔꯤ ꯍꯥꯏꯖꯕ ꯂꯩꯇꯦꯕ ꯌꯥꯎꯕ ꯇꯦꯂꯦꯟ ꯍꯥꯏꯕꯖꯥꯠ ꯊꯕ ꯂꯩꯇꯦꯕ ꯑꯩꯈꯣꯏꯒꯤ ꯀꯩꯅꯣꯝ ꯂꯩ ꯑꯣꯖꯥ ꯑꯃ ꯂꯩ ꯍꯩꯖꯕ ꯇꯦꯂꯦꯟ ꯂꯣꯟꯅ ꯍꯥꯏꯔ ꯀꯥꯟꯗ ꯃꯥꯒꯤ ꯀꯩꯅꯣ ꯎꯠꯄ ꯍꯥꯏꯇꯥꯔꯦ ꯃꯅꯥ ꯇꯛ ꯇꯛ ꯆꯣꯡꯍꯟꯕ
ꯑꯗꯨ ꯑꯗꯨꯗꯤꯗꯁꯨ ꯍꯥꯏꯌꯦ
ꯎꯝ ꯑꯗꯨꯝꯕꯠꯇꯁꯨ ꯌꯥꯏ ꯀꯩꯅꯣ ꯃꯤ ꯑꯇꯩꯅ ꯉꯝꯅꯗꯕ ꯑꯩꯁꯨ ꯍꯩꯇꯦ
ꯅ ꯁꯣꯡꯕꯁꯤ ꯅ ꯇꯣꯅꯤ ꯍꯗꯁꯤ ꯑꯩ ꯍ ꯇꯦꯂꯦꯟ ꯎꯠꯂꯛ ꯑꯗꯤ ꯊꯣꯡ ꯊꯥꯛꯄ
ꯍꯁ ꯈꯨꯗꯛꯀꯤ ꯑꯣꯏꯕ ꯍꯥꯏꯇꯥꯔꯦ ꯁꯨꯝ ꯃꯤ ꯃꯌꯥꯝ ꯀꯣꯂꯦꯖ ꯁ꯭ꯋꯦꯇꯔ ꯀꯩ ꯄꯨꯜꯦ ꯈꯜꯂꯨꯔꯦ ꯑꯗ ꯃꯤ ꯑꯃꯃꯝ ꯀꯧꯊꯣꯛꯑ ꯅꯪꯒꯤ ꯍꯩꯖꯕ ꯇꯦꯂꯦꯟ ꯑꯣꯠꯂꯛꯑ ꯀꯥꯏꯅ ꯍꯥꯏꯔꯀꯥꯟꯗ
ꯑꯩ ꯇꯦꯂꯦꯟꯗꯨ ꯄꯛꯇꯕ ꯄꯛꯇꯕꯕꯨ ꯇꯥꯃꯤꯗꯦ
ꯀꯔꯤ ꯑꯣꯠꯇꯣꯔꯤꯕꯅꯣ ꯈꯪꯗꯦ
ꯄꯛꯇꯕ ꯌꯥꯝ ꯌꯥꯝ ꯌꯥꯝ ꯀꯪꯕ ꯗ꯭ꯔꯥꯏ ꯑꯣꯏꯕ ꯃꯤꯅ ꯃꯤꯅ ꯐꯨꯠꯅꯤꯡꯕ ꯍꯥꯏꯇꯥꯔꯦꯀꯣ ꯑꯇ ꯂꯩꯅꯦ ꯑꯃ ꯕꯦꯠ ꯄꯛꯇꯕ ꯁꯥꯕꯗ ꯄꯛꯇꯕꯒꯤ ꯇꯥꯟꯊꯣꯔꯛꯑꯦꯗꯣ
ꯎꯝ
ꯄꯩꯁꯥ ꯄꯛꯇꯕꯩꯁꯥ ꯑꯗꯨ ꯄꯛꯇꯦ ꯑꯩ ꯑꯗꯨꯗꯤ
ꯎꯝ ꯗꯥꯏꯂꯣꯛꯀꯨꯝꯕ ꯇꯧ ꯇꯥꯔꯦꯅꯦ ꯑꯩꯗꯤ ꯁꯨꯝ ꯁꯦꯠꯀꯨꯝꯕ ꯐꯤꯂꯝꯒꯤ ꯊꯥꯛꯇ ꯑ ꯁꯦꯠ ꯀꯨꯝꯍꯩꯗꯔꯣ ꯃꯣꯅꯣꯂꯣꯛꯀꯤ ꯇꯥꯏꯞꯇ ꯇꯧ ꯇꯥꯔꯦꯅꯦ ꯍꯥꯏꯗꯕꯥ ꯇꯦꯜꯂꯅ ꯍꯥꯏꯔꯒꯗꯤ ꯀꯔꯤꯒꯤ ꯑꯗꯨꯣꯔꯤꯅꯣ ꯈꯪꯗꯦ ꯏꯁꯩꯁꯨ ꯍꯥꯏꯗꯤ ꯑꯩꯈꯣꯏꯅ ꯒꯣꯀꯨꯟꯒꯨꯝꯕ ꯀꯩꯀꯨꯒꯨꯝꯕꯒꯤ ꯃꯈꯣꯜ ꯁꯥꯕꯗꯣ ꯐꯖꯅ ꯍꯩꯔꯗꯤ ꯑꯃꯨꯛ ꯐꯕ
ꯀꯩꯀꯨꯒꯤ ꯀꯞꯄ ꯈꯨꯞꯄꯩ ꯁꯥꯕ ꯍꯩꯌꯦ ꯑꯩꯅꯣ ꯖꯃꯥ ꯍꯥꯟꯅ ꯌꯥꯎꯔꯝꯃꯦ
ꯌꯥꯝ ꯀꯟꯅ ꯃꯥꯡꯕ ꯑꯣꯏꯗꯤꯅ ꯑꯩꯅ ꯁꯥꯕꯁꯦ ꯄ꯭ꯔꯣꯒꯥꯝ ꯑꯃ ꯂꯩꯌꯦꯌꯦ ꯗꯦꯠ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯅꯨꯃꯤꯠ ꯍꯨꯝꯅꯤ ꯗꯛꯁꯤꯟ ꯄꯔꯣꯒꯔꯝ ꯍꯜꯂꯣ
ꯏꯟꯖꯦꯛꯁꯟ ꯄ꯭ꯔꯣꯒ꯭ꯔꯝ ꯍꯥꯏꯔ ꯅꯣꯏ ꯃꯤ ꯃꯤ ꯀꯌꯥ ꯀꯌꯥ ꯈꯜꯂꯤꯅꯣ?
ꯃꯤ ꯆꯥꯃꯥ
ꯆꯃ ꯈꯛꯇ
ꯍꯣꯏ ꯃꯤ ꯆꯥꯝꯃ ꯌꯥꯡꯈꯩꯃꯨꯛ ꯑꯦꯛꯖꯥꯝ ꯊꯥꯏ ꯃꯤ ꯆꯥꯝꯃ ꯈꯜꯂꯦ ꯑꯗꯨ ꯈꯪꯒꯤ ꯂꯣꯏꯅꯃꯛ ꯃꯤꯡꯁꯜꯂꯝꯒꯗ꯭ꯔꯗꯤ ꯏꯟꯗꯛꯁꯟ ꯍ꯭ꯔꯣꯒꯥ꯭ꯔꯝ ꯁꯨꯝ ꯋꯥ ꯉꯥꯡꯕ ꯇꯥꯗꯣꯔꯤꯕ ꯀꯔꯤ ꯄ꯭ꯔꯣꯒꯥ꯭ꯔꯥꯝ ꯑꯣꯏꯖꯥꯠꯅꯣ ꯈꯪꯗꯦ ꯅꯨꯃꯤꯠ ꯍꯨꯝꯅꯤ ꯇꯧꯗꯣꯏꯅꯤꯅ ꯏꯁꯩ ꯅꯣꯡꯃꯥꯏ ꯌꯥꯎꯗꯣꯏꯔꯥ ꯈꯪꯗꯦ
ꯍꯪꯗꯅꯦ ꯖꯒꯣꯏ ꯖꯒꯣꯏ ꯇꯧꯗꯣꯏꯖꯥꯠꯣ ꯑꯣꯖꯥꯅꯖ ꯖꯒꯣꯌ ꯁꯥꯔ ꯊꯝꯃꯤꯁꯤꯗꯤ ꯑꯣꯖꯥ ꯑꯣꯏꯔꯗꯧ ꯀꯔꯝꯕꯅ
ꯑꯗꯨꯅ ꯍꯥꯏꯁꯦ ꯑꯍꯟ ꯉꯥꯛꯇꯅꯦ ꯑꯩꯅ ꯑꯩꯅ ꯅꯍꯥꯟ ꯆꯠꯂꯨꯕꯗꯨꯗ ꯕꯦꯕꯥꯔꯒ ꯆꯠꯂꯨꯕꯗꯣ ꯑꯉꯥꯡ ꯈꯇꯪꯅꯤ ꯌꯥꯎꯔꯤꯁ ꯑꯩꯈꯣꯏ ꯕꯦꯁꯅ ꯈ꯭ꯋꯥ ꯑꯉꯥꯡꯅꯤ ꯑꯣꯏꯔꯤꯁꯤ ꯕꯤ ꯑꯦꯒ ꯂꯣꯏꯁꯤꯜꯂꯛꯄ ꯑꯦꯝ ꯑꯦꯒ ꯇꯝꯕ ꯍꯧꯔꯛꯄ ꯑꯇꯩꯒꯤ ꯑ ꯍꯪ ꯍꯥꯥꯛꯇꯅꯤ ꯁꯨꯝ ꯑꯣꯖꯥꯗꯒꯤ ꯑꯣꯏꯁꯜꯂꯨꯔꯒ ꯁꯥꯔꯇꯤꯐꯤꯀꯦꯠ ꯌꯥꯎꯗ꯭ꯔꯗꯤ ꯑꯣꯖꯥ ꯑꯣꯏꯕ ꯌꯥꯔꯔꯣꯏ ꯀꯥꯏꯅ ꯍꯥꯏꯔꯛꯄ ꯇꯥꯏꯃꯤꯡꯗꯣ ꯑꯗꯨ ꯑꯗꯨ ꯑꯣꯏꯔꯒꯗꯤ ꯂꯧꯁꯟ ꯌꯥꯕꯒꯤ ꯆꯥꯟꯁ ꯂꯩ ꯀꯅ ꯑꯗꯨꯃꯥꯏꯅ ꯇꯧꯕꯈꯩꯗꯨꯅꯦꯕ ꯑꯗꯨꯝꯕ ꯂꯣꯏ ꯂꯥꯛꯏꯈꯩꯁꯦ ꯑꯩꯈꯣꯏ ꯃꯥꯅ ꯍꯧꯖꯤꯛ ꯑꯣꯏꯔꯤꯕ ꯁ꯭ꯀꯨꯜꯗꯣ ꯑꯗꯨꯗꯨꯒꯤ ꯑꯣꯖꯥ ꯗꯣ ꯌꯥꯝ ꯇꯝꯃꯦꯕ ꯍꯧꯖꯤꯛ ꯍꯧꯖꯤꯛꯁꯨ ꯑꯩꯁꯨ ꯑꯩꯈꯣꯏꯅ ꯑꯩꯈꯣꯏ ꯃꯥꯒꯤꯣꯟ ꯁꯤꯜꯍꯧꯕ ꯌꯥꯕꯒꯤ ꯆꯥꯔꯖꯇꯣ ꯃꯈꯟ ꯅꯤꯡꯊꯦꯑꯅ ꯇꯝꯃꯦ ꯋꯥꯅꯤꯗ ꯌꯨꯝꯖꯤꯅ ꯀꯜꯂꯛꯑꯦ ꯌꯨꯝꯁꯤ ꯏꯅꯥꯛ ꯏꯅꯥꯛ ꯅꯛ ꯍꯥꯏ ꯁꯤꯗꯩꯗꯤ ꯁ꯭ꯀꯨꯜꯗ ꯎꯔꯛꯄꯔꯥ ꯉꯔꯡ
ꯑꯣꯏ ꯍꯏ
ꯐꯗꯤ ꯐꯖꯔꯝꯅꯦ
ꯎꯝ
ꯃꯣꯏ ꯁꯗ ꯑꯉꯥꯡꯗꯤ ꯌꯥꯝꯕ ꯒꯣꯚꯔꯃꯦꯟꯅ ꯂꯧꯁꯤꯜꯂꯨꯕꯒꯤ ꯆꯥꯟꯁ ꯂꯩꯔꯤꯅꯤ ꯆꯍꯤꯃꯨꯛꯀꯤ ꯃꯅꯨꯡꯁꯤ ꯂꯧꯁꯤꯜꯂꯅꯤ ꯍꯥꯏꯕꯅꯤ꯫ ꯑꯩꯈꯣꯏꯅ ꯕꯦꯠꯇꯣ ꯁꯥꯔꯇꯤꯐꯤꯀꯦꯠ ꯄꯥꯏꯔꯒ ꯂꯩꯍꯧꯕ ꯑꯣꯏꯇꯥꯔꯗꯤ꯫ ꯑꯩꯈꯣꯏꯁꯨ ꯁꯛꯍꯧꯔꯒ ꯂꯧꯁꯜꯍꯧꯕ ꯌꯥꯕ
ꯅꯣꯏ ꯑꯗꯨ ꯀꯩꯅꯣ ꯒꯣꯔꯃꯦꯟ ꯑꯦꯗꯦꯠ ꯇꯧꯗ꯭ꯔꯤꯔꯤꯕꯣ
ꯑꯦꯗꯤꯠꯄꯨꯗꯤ ꯇꯧꯏ ꯃꯣꯏ ꯑꯣꯖꯥ ꯑꯍꯨꯝ ꯂꯧꯁꯤꯟꯕ ꯑꯣꯖꯥ ꯑꯍꯨꯝꯗꯨꯅ ꯌꯦꯟꯅꯔꯛꯄ ꯑꯗꯣ ꯑꯣꯖꯥ ꯇꯔꯥ ꯇꯔꯥꯃꯉꯥ ꯂꯧꯁꯤꯜꯂꯒꯗꯤ ꯄꯩꯁꯥꯗꯣ ꯌꯥꯝ ꯐꯪꯅꯤꯗꯅ
ꯎꯝ
ꯑꯗꯨꯒꯤ ꯋꯥꯅꯤꯗ ꯍꯧꯖꯤꯛꯇꯤ ꯑꯣꯖꯥ ꯑꯍꯨꯝꯛꯇꯪꯅꯦꯕ ꯂꯧꯁꯜꯂꯛꯁꯦ
ꯃꯤꯣꯏ ꯃꯥꯟ ꯇꯥꯏꯗꯤ ꯀꯩꯁꯨ
ꯃꯣꯏꯁ ꯃꯦꯠ ꯃꯦꯠ ꯇꯥꯛꯄꯅꯤ ꯑꯉꯥꯡ ꯀꯩꯅꯣ ꯀ꯭ꯂꯥꯁ ꯀ꯭ꯂꯥꯁ ꯐꯥꯏꯚ ꯁꯤꯛꯁꯇꯨꯗ ꯑꯃꯨꯛꯇꯪ ꯉꯧꯒꯤꯅꯤꯅ ꯑꯍꯟꯒꯤ ꯌꯥꯎꯗꯦ ꯃꯥꯗꯤ ꯀꯩꯅꯣꯇꯪꯅꯦꯕ ꯗꯥꯏꯠ ꯈꯛꯇꯪꯅꯦꯕ ꯇꯧꯔꯤꯗ ꯕꯦꯠ ꯌꯥꯎꯗꯦꯕ ꯕꯦꯠ ꯌꯥꯎꯔꯒꯗꯤ ꯇꯦꯟꯕꯨꯧ ꯇꯥꯛ ꯌꯥꯗꯣꯏꯅꯤꯗꯅ
ꯁꯕꯨꯇꯥꯒ ꯦꯠ ꯑꯦꯃꯦ ꯑꯦ ꯇꯧꯗ
ꯎꯝ
ꯑꯦꯝ ꯑꯦ ꯇꯧꯔꯒ ꯕꯤꯦꯠ ꯇꯧꯔꯗꯤ ꯏ ꯆꯦ ꯄꯨꯊꯛꯦ ꯍꯥꯏꯕ
ꯀꯔꯤꯕ꯭ꯔꯥ ꯀ ꯑꯦꯝ ꯃꯦꯠ꯭ꯔꯥ
ꯕꯦꯠ ꯂꯣꯏꯔ ꯑꯦꯝ ꯑꯦꯅ ꯑꯃꯁꯨ ꯂꯩꯕ ꯕꯦꯗꯅ ꯦꯆꯤꯂꯔ ꯑꯣꯐ ꯏꯗꯨꯀꯦꯁꯟꯅꯤꯗꯅ
ꯎꯝ
ꯑꯦꯁꯇꯐꯦꯟ ꯑꯗꯨ ꯑꯦꯝ ꯑꯦ ꯀꯗꯤ ꯄꯥꯛ ꯇꯧ ꯃꯇꯝꯁꯤꯗ ꯦ ꯇ ꯇ ꯍꯂꯣ ꯀ ꯑꯦ ꯇ ꯎꯁꯦꯗꯅ ꯀꯣꯂꯦꯖꯀꯤꯗꯤ ꯀꯣꯂꯦꯖꯀꯤꯗꯤ ꯕꯦꯠ ꯅꯨꯡ ꯑꯃꯝ ꯇꯧꯔꯔꯣꯏ ꯅꯪꯒꯤ ꯃꯁꯇ ꯇꯧ ꯂꯣꯏꯔꯅꯤ ꯑꯗꯨꯒꯤ ꯔꯦꯖꯤ ꯇꯧꯕ
ꯑꯗꯨꯗꯤ ꯍꯅꯤꯅꯦ
ꯐꯦꯁ ꯇꯤ ꯂꯥꯏꯁꯨ ꯑꯃ ꯄꯥꯕ ꯌꯥꯔꯔꯣꯏ ꯊꯕꯛꯁꯤ ꯐꯖ ꯆꯜꯂꯅꯤ ꯄꯩꯁꯥꯁꯨ ꯇꯤꯡꯒꯅꯤꯁꯨ ꯋꯥꯒꯅꯤ ꯏꯁꯥꯁꯨ ꯆꯍꯤꯁꯨ